ꯇꯥꯏ
ꯀꯩ ꯇꯅꯣ
ꯐꯜ ꯃꯒꯂꯦ
ꯑꯣ ꯍ ꯑꯩꯗꯤ ꯅꯍꯥꯟꯗꯀꯣ ꯑꯩꯒ ꯑꯩꯒꯤ ꯅꯨꯄꯤ ꯑꯃꯗꯣ ꯑꯩꯈꯣꯏꯅꯕꯥꯅ ꯃꯄꯜꯗ ꯆꯠꯈ꯭ꯔꯒ ꯑꯗꯨꯒ ꯑꯗꯨꯝꯅ ꯐꯝꯂꯒ ꯏꯁꯇꯥꯞ ꯅꯔꯁꯅ ꯀꯧꯔꯒ ꯀꯣ ꯊꯕꯛ ꯑꯃ ꯄꯤꯌꯦ ꯑꯩꯈꯣꯏ ꯑꯗꯨꯒ ꯕꯦꯟꯗ ꯍꯦꯟꯅ ꯑꯥꯏꯕꯤꯗ ꯗꯥꯏꯔꯦꯛ ꯏꯟꯖꯦꯛꯁꯟ ꯀꯥꯞꯄꯣ ꯑꯗꯨꯃꯅ ꯍꯥꯏꯌꯦꯀꯣ ꯑꯗꯨꯒ ꯑꯩꯈꯣꯏꯅꯕꯥꯏꯅꯤꯅ ꯆꯠꯄ ꯄꯕꯤꯔꯒ ꯆ ꯑꯗꯨꯒ ꯇꯣ ꯊꯤ ꯊꯤ ꯊꯕ ꯀꯣꯏꯔ
ꯊꯤ ꯊꯅꯁꯥꯏꯕꯤꯕ ꯂꯩ
ꯀꯔꯦꯕ
ꯁꯤꯈꯤꯅ ꯆ ꯏꯕ꯭ꯔꯣꯕ
ꯎꯝ
ꯃꯣꯏꯅ ꯑꯖꯣꯏꯕꯨ ꯊꯕꯛꯇꯨꯗꯗꯤ ꯊꯁꯤꯅ ꯆꯩꯕꯤꯕ꯭ꯔꯣ ꯍꯥꯏꯕꯅꯦ
ꯍꯣꯏ ꯍꯣꯏ
ꯎ ꯀꯦꯇ
ꯍꯥꯏꯗꯤ ꯅꯨꯡꯉꯗꯦ
ꯎ ꯁꯤꯗꯤ ꯀꯔꯤ ꯀꯩꯗꯕꯨ ꯇꯧꯔꯒ ꯂꯩꯌꯦꯦ ꯅꯪꯗꯣ ꯁ ꯀ ꯊ ꯇꯧꯔꯒ ꯂꯩ
ꯍꯝ ꯀꯔꯤꯁꯨ ꯇꯣꯟꯅꯤꯡꯟꯗꯦ ꯑꯗꯨꯒ ꯊꯕꯛꯁꯨ ꯂꯩꯇꯦ ꯑꯗꯨꯃꯥꯏꯅ ꯐ ꯇꯝꯕ ꯂꯩꯕꯤꯅꯤ
ꯑ ꯇꯝ ꯇ ꯂꯁꯨ ꯭ꯂꯥꯁꯇꯒ ꯑꯗꯨ ꯍꯜꯂꯔꯒ ꯇ ꯒꯥꯁꯗ ꯂꯩꯒ
ꯎꯝ
ꯍꯥ ꯎꯝ ꯎꯝ ꯔꯁꯤ ꯈꯥꯟ ꯀꯦꯇ ꯃꯥꯏ ꯇꯕꯅꯦ
ꯏꯠꯇꯁꯨ ꯏꯦ ꯀꯥꯔꯣ ꯀꯂꯔꯤ
ꯎꯝ ꯀꯩꯒ ꯃꯦꯟꯇꯔꯅꯤ
ꯂꯣꯏꯅꯃꯛꯅ ꯆꯉꯥꯏꯀꯣꯗꯤ
ꯀꯝꯇꯅꯅꯤꯡꯗꯦ ꯃꯤꯅ ꯉꯥꯡꯉꯁꯨ ꯇꯥꯅꯤꯡꯗꯦ
ꯑꯗꯨꯅꯦ
ꯑꯇꯣꯝ ꯂꯩꯕ ꯅꯨꯡꯉꯥꯏꯗꯤ ꯌꯥꯔꯦ ꯍꯥꯏꯕ ꯈꯛꯇꯅꯤ
ꯍꯣꯏ ꯏꯁꯁ ꯑꯁꯤꯗꯗꯤ ꯌꯥꯝꯅ ꯏꯪꯉꯦꯀꯣ ꯏꯝꯕ꯭ꯔꯣꯅꯝ
ꯏꯉꯦ
ꯎꯝ
ꯏꯪꯂꯤꯁ ꯁꯤꯗꯤ
ꯍ
ꯏꯉꯦ ꯄ
ꯑꯣꯏ ꯑꯗꯨꯒ ꯇꯨꯡ ꯅꯤꯁ ꯃꯇꯝ ꯂꯥꯏꯔꯦ
ꯍꯥꯏꯅꯤ ꯇꯝꯅꯤꯡꯕꯁꯨ ꯐꯥꯎꯦ ꯒꯥꯔꯤ ꯑꯗꯨꯝꯗꯣꯏꯅꯣ ꯃꯨꯁꯤꯗꯤ
ꯍꯥꯥ
ꯀꯂꯁꯨ ꯑꯗꯨꯝ ꯂꯩꯅꯣ ꯍꯥꯏꯕ
ꯎꯝ ꯇꯥꯗꯔꯦꯦ
ꯀꯗꯥꯏꯗ ꯇꯨꯝꯗꯣꯏꯅꯣ ꯉꯁꯤꯗꯤ
ꯈꯪꯗꯦ ꯄꯦꯁꯤꯡꯗ ꯃꯝꯗ ꯑꯗꯨꯝꯅ ꯇꯨꯝ ꯇꯨꯡꯒꯤꯅꯤ ꯖꯒꯥ ꯑꯇꯩꯗꯤꯗꯤ ꯂꯩꯇ꯭ꯔꯦ
ꯑ
ꯎ
ꯑ
ꯅꯨꯡꯉꯥꯏꯔꯤꯕꯣ ꯂꯩꯕꯗꯨꯗꯤ ꯑꯩꯕꯨꯗꯤ ꯅꯉꯥꯏꯔꯦ ꯄ ꯍꯥꯏꯕ
ꯁꯤꯗꯔꯣ
ꯍꯣꯏ ꯎꯝ
ꯍꯝ ꯌꯥꯝ ꯃꯆꯤꯜ ꯑꯣꯏ ꯑꯣꯏ ꯁꯤꯗꯗꯣ ꯑꯗꯨꯒ ꯃꯤꯌꯥꯝꯅ ꯆꯥꯏꯂꯦꯟ ꯑꯣꯏ
ꯍꯥꯏꯔꯦ ꯐ ꯍ ꯐ
ꯍꯣꯏ
ꯎꯝ
ꯐꯔꯕ
ꯍꯥ
ꯏ
ꯁꯤ ꯐꯨꯔ ꯀꯀꯤ ꯅꯝ ꯄꯣꯒ꯭ꯔꯥ ꯈꯂꯅꯦ
ꯑꯦ ꯅꯡ
ꯎ
ꯃꯦ ꯄꯇꯕ ꯎꯝ ꯄ꯭ꯔꯣ
ꯄꯔ ꯇ ꯁ ꯦꯟ ꯄꯁꯦꯄ ꯄꯔꯥꯕꯨꯁ ꯏꯕꯅꯤ ꯑꯃꯨꯛꯀ ꯄꯨꯔꯥ ꯋꯤꯟꯇꯔ ꯇꯧꯔꯒ ꯂꯥꯛꯑꯗꯤ ꯉꯁꯤ ꯅꯨꯡꯉꯥꯏꯇꯦꯀꯣ ꯁꯤ ꯌꯥꯝ ꯏꯂꯒ ꯍꯔꯛꯄꯗꯣ
ꯑ ꯍꯥ ꯑ ꯃꯄꯥꯟꯗꯁꯨ ꯊꯨꯡꯅꯤꯅꯦ ꯍꯥꯏꯗꯤ ꯋꯀꯤꯡꯒꯨꯝꯕ ꯁꯣꯞꯄꯤꯡꯒꯨꯝꯕ ꯑꯗꯨꯝ ꯇꯉꯅꯦ ꯈꯨꯔꯨꯝꯖꯔꯛꯑꯦ ꯅꯪꯒꯤ ꯃꯤꯡ ꯀꯔꯤ ꯀꯧꯒꯦ ꯑꯩꯒꯤ ꯃꯤꯡ ꯀꯔꯣꯏ ꯀꯧꯒꯦ ꯅꯨꯡꯉꯥꯏꯔꯤꯕ꯭ꯔꯣ ꯍꯣꯏ ꯅꯨꯡꯉꯥꯏꯔꯛꯑꯦ ꯅꯪꯗ ꯑꯩ ꯍꯦꯛ ꯅꯨꯡꯉꯥꯏꯔꯤ ꯑꯗꯨꯝ ꯀꯔꯤ ꯇꯣꯄꯤꯔ ꯚ ꯍ ꯑꯦ ꯊꯕꯛ ꯆꯂꯦ ꯅꯪ ꯑꯩꯕꯨ ꯅꯨꯡꯁꯤꯕ꯭ꯔꯣ
ꯀꯌꯥꯅ ꯅꯨꯡꯁꯤꯌꯦ ꯅꯪ ꯑꯩꯉꯣꯟꯗ
ꯅꯪꯗꯣ
ꯍꯣꯏ
ꯍ ꯍꯧꯖꯤ ꯀꯁꯤ ꯁꯦ ꯀꯩꯅꯣ ꯌꯥꯝ ꯇꯧꯋꯦꯕ
ꯀꯔꯤ
ꯍꯗꯤꯁꯨ ꯊꯗꯤ
ꯍꯥꯏ ꯍꯥꯏ ꯍꯥꯏ ꯍꯥꯏꯗ꯭ꯔꯗꯤ ꯍꯥꯏꯇ꯭ꯔꯗꯤ ꯅꯪ ꯅꯪꯗꯥꯏꯗꯤ ꯊꯥꯖꯗꯦ
ꯃꯗꯨꯅ ꯐꯠꯇ꯭ꯔꯣꯅꯪ ꯈꯪꯅꯤꯡꯉꯒ ꯂꯩꯈꯤꯕ ꯃꯗꯨꯅ
ꯎꯝ ꯑꯗꯤ ꯅꯥꯏꯇꯦ ꯑꯗꯨꯗꯤ ꯅꯪꯅꯀꯣ ꯑꯩꯒꯤ ꯗꯝ ꯐ꯭ꯔꯦꯡꯅꯤ
ꯑꯦꯖꯤꯗꯤ ꯔꯣꯁꯅꯤ ꯃꯥꯂꯅꯁꯨ
ꯑꯗꯨꯅꯦ ꯑꯅꯍꯞꯗꯨꯅꯦ
ꯍ ꯃꯖꯅꯤ ꯃꯅꯤ
ꯑꯩꯅ ꯑꯗꯨꯝꯅ ꯅꯪꯉꯣꯟꯗ ꯀꯣꯂꯗꯤ ꯅꯪ ꯄꯥꯝꯕ꯭ꯔꯣ
ꯍꯣꯏ
ꯏ ꯇꯜꯂꯦ ꯑꯩ ꯅꯪꯉꯣꯟꯗꯣꯛ ꯕ꯭ꯂꯣꯛ ꯇꯧꯈꯤꯅꯦꯀꯣ ꯑꯗꯨꯗꯤ
ꯍ ꯍꯣꯏ ꯃꯥꯅꯦ ꯃꯥꯅꯦ
ꯇꯧꯔꯁꯤ ꯌꯥꯏꯀꯣ ꯀꯥꯏꯗꯀꯣ
ꯍ ꯀꯥꯏꯗꯤ ꯀꯥꯏꯗꯤ
ꯌꯦꯡꯉ ꯑꯏꯅ ꯇꯂ ꯋꯥꯈꯜꯒꯤ ꯇꯛꯄꯗꯨ ꯁꯛ ꯍꯦꯝꯕꯤ ꯇ ꯍ ꯀ ꯍꯥ ꯂꯕ
ꯇꯨꯝꯈ꯭ꯔꯕ꯭ꯔꯣ ꯅꯪꯒꯤꯗꯤ
ꯎꯝ ꯎꯝ ꯌꯥꯗꯦ ꯏ ꯌꯥꯝ ꯤ ꯄꯕ
ꯎꯝ
ꯑꯩꯦ ꯈꯗꯨ ꯅꯈꯣꯡꯗꯨ ꯂꯣꯏꯅ ꯏꯇꯤ ꯇꯣꯒꯑꯦ ꯑꯗꯨ ꯑꯗꯨ ꯀ ꯑꯩꯒꯤ ꯃꯤꯠꯇꯨ ꯑꯦꯛꯇꯤꯞ ꯑꯣꯏꯗ꯭ꯔꯤ ꯔꯦꯁꯇꯨꯔꯦꯟꯗꯥ ꯀꯅꯥꯒꯒ ꯆꯥꯛꯂꯨꯔꯦ
ꯚ ꯑ ꯆꯕ ꯔꯃ ꯨꯁ ꯀꯗ
ꯍꯣꯏ ꯑꯗꯨ ꯔꯦꯁꯇꯨꯔꯦꯟ ꯅꯪ ꯈꯝꯕ꯭ꯔꯣ
ꯎꯝ
ꯑꯩꯗꯤ ꯄꯥꯝꯃꯦ ꯑꯗꯨ ꯐꯦꯃꯤꯂꯤ ꯔꯦꯁꯇꯨꯔꯦꯟꯒꯤꯗꯨ
ꯄꯔꯃꯔꯅꯦꯦ
ꯑꯗꯨꯗ ꯑꯃꯒ ꯆꯥꯔꯛ ꯑ ꯆꯥꯛ ꯆꯥꯔꯕ ꯆꯥꯛ ꯆꯁꯦ
ꯑ
ꯐꯖꯝꯅ ꯎꯗ ꯈꯨꯖꯤꯒꯤ ꯅꯠꯇ ꯁꯇꯕꯤ
ꯍꯣꯏꯣꯏ ꯃꯥꯅꯤ ꯃꯥꯅꯤ ꯑꯩ ꯑꯁꯣꯏꯕꯅꯤ ꯃꯗꯨꯗꯤ ꯍ
ꯅꯨꯃꯤꯠ ꯑꯃꯒꯤ ꯑꯗꯨꯋꯥꯏ ꯑꯗꯨꯗ ꯆꯥꯔ ꯁꯤꯟꯅ ꯌꯥꯏꯀꯣ
ꯍꯣꯏ ꯍꯣꯏ
ꯑꯗꯨ
ꯑꯣꯏꯗꯤ ꯐ
ꯎꯝ ꯑꯅꯥ ꯍꯦ ꯑꯗꯨ ꯑꯗꯨ ꯇ ꯐꯁ ꯑ ꯇꯨ ꯇꯨ ꯐꯤꯐꯇꯤ ꯅꯦꯠꯂꯦꯛ ꯑꯃꯗꯨ
ꯄꯨꯕꯨꯁ ꯇꯧꯕ꯭ꯔꯥ
ꯎꯝ
ꯔꯦꯁ ꯑꯗꯨꯝ ꯐꯔꯒꯂꯑ ꯑꯗꯨ ꯍꯔꯦ ꯑꯗꯨ
ꯑꯇꯁ ꯁꯨꯔꯦ
ꯑꯗꯨꯏꯗꯤ ꯑꯩ ꯊꯕꯛ ꯇꯧꯈꯤꯒꯦꯀꯣ ꯊꯝꯃꯦꯀꯣ
ꯑ
ꯍ ꯍꯣ
ꯍꯣꯏ ꯍꯣꯏ ꯊꯝꯃꯣ ꯊꯝꯃꯣ